ꯑꯥꯎ ꯇꯥꯏꯌꯦ
ꯑꯣ ꯅꯪ ꯉꯁꯤ ꯀꯥꯔ ꯋꯥꯁ ꯊꯣꯛꯄ꯭ꯔꯣ
ꯊꯣꯛꯑꯦ
ꯄꯇꯥ ꯃꯃꯥꯅ ꯉꯁꯤ ꯆꯒꯦꯝꯄꯣꯝꯕ ꯆꯥꯅꯤꯗꯤ ꯍꯥꯏꯍꯧꯕꯅꯦ ꯅꯪ ꯌꯥꯎꯗ꯭ꯔꯣ
ꯌꯥꯎꯑꯦ
ꯎꯝ ꯌꯥꯅꯤ ꯋꯥꯔꯤ ꯃꯈꯥ ꯇꯥꯔꯛꯑꯣ ꯅꯪ ꯉꯁꯥꯏ ꯍꯥꯏꯒꯦ ꯍꯥꯏꯕꯗꯣ
ꯀꯩꯅꯣ ꯍꯥꯏꯒꯦꯕꯣ ꯋꯥꯔꯤꯒ ꯂꯩꯇꯦꯗ
ꯀꯩꯗꯧꯅꯩ ꯒꯔꯤ ꯊꯧꯁꯤꯔꯣ
ꯌꯥꯕꯖꯠꯅꯤ
ꯒꯥꯔꯤ ꯊꯥꯎ ꯍꯥꯜꯂꯣ ꯑꯗꯨꯗꯤ
ꯏꯁ ꯅꯣ ꯃꯅꯤ ꯑꯗꯨꯗꯤ
ꯀꯔꯤ
ꯄꯩꯁꯥ ꯄꯥꯏꯗꯦ ꯍꯥꯏꯕ
ꯑꯣ ꯅꯪ ꯒꯥꯔꯤ ꯊꯥꯎ ꯂꯤꯁꯤꯡ ꯑꯃꯒꯤ ꯍꯥꯟꯒꯤꯕꯅꯤ ꯌꯥꯅꯤ
ꯎꯝ
ꯃꯁꯥꯅ ꯊꯥꯎ ꯍꯥꯜꯂꯒ
ꯍꯣꯏ ꯊꯥꯎ ꯍꯥꯜꯍꯜꯂ ꯊꯧꯏꯅꯤ ꯊꯧꯑꯔꯣꯏ ꯄꯩꯁꯥ ꯄꯥꯏꯗ꯭ꯔꯦ ꯍꯧꯖꯤꯛꯇꯤ ꯑꯃꯨꯛ ꯋꯥꯔꯤꯁꯦ ꯃꯥꯒꯑꯣꯏꯅ ꯁꯥꯟꯅꯔꯒꯦꯔꯣ
ꯅꯣꯏ ꯀꯥꯔ ꯋꯥꯁ ꯊꯣꯛꯑꯕ ꯁꯤꯅꯤꯗ
ꯊꯣꯛꯇꯔꯤꯗ ꯄꯇꯥꯝ ꯍꯣꯏꯂꯩ
ꯅꯪ ꯄꯥꯏ ꯐꯣꯟꯗꯨꯕꯨ ꯀꯅꯥꯥꯏ ꯐꯣꯟꯅꯣ
ꯎꯝ
ꯅꯪ ꯅꯪ ꯐꯣꯟꯗꯣ ꯀꯅꯥꯏ ꯐꯣꯟꯅꯣꯑꯒ
ꯑꯩꯅ ꯄꯥꯏꯁꯤꯔꯣ ꯃꯤꯒꯤꯅꯦ ꯋꯥꯏꯔꯛꯄꯅꯦ
ꯅꯪ ꯑꯥꯏ ꯐꯣꯟꯗꯨꯗꯤ
ꯑꯁ ꯑꯩ ꯑꯥꯏ ꯐꯣꯟꯗꯣ ꯀꯩꯅꯣ ꯇꯧꯈ꯭ꯔꯦ ꯌꯨꯝꯗ ꯆꯥꯔꯖ ꯇꯧꯔꯝꯕꯅꯦ
ꯕꯦꯇꯔꯤ ꯍꯦꯜꯠ ꯀꯌꯥ ꯂꯩꯔꯤ ꯑꯗꯨꯕꯨ
ꯌꯥꯝꯗ꯭ꯔꯦꯗ ꯌꯥꯝꯗ꯭ꯔꯦꯗ ꯑꯥꯏꯠꯇꯤ ꯋꯥꯟ ꯁꯥꯏꯋꯥꯏꯗ ꯂꯩꯔꯝꯒꯅꯤ
ꯑꯥ
ꯀꯥꯡꯒꯤꯗꯣ ꯀꯃꯥꯏꯅ ꯇꯧꯕꯅꯣ
ꯀꯥꯡꯂꯣ ꯈꯪꯗꯦꯗ ꯑꯩꯗꯤ ꯄꯩꯁꯥꯁꯨ ꯄꯥꯏꯗꯕꯅꯦ ꯌꯨꯝꯗꯩ ꯃꯄꯥꯟ ꯊꯣꯛꯅꯤꯡꯗ꯭ꯔꯦ ꯁꯣꯔ ꯐꯨꯟꯒꯦ ꯇꯧꯋꯦꯕ ꯄꯩꯁꯥ ꯄꯥꯏꯗꯕ ꯆꯣꯔ ꯐꯨꯂꯕ
ꯑꯗꯨ ꯆꯥꯛ ꯆꯥꯕꯒꯤ ꯑꯃ ꯍꯥꯏꯕꯗꯨꯗꯤ
ꯆꯥꯛ ꯆꯥꯕꯗꯣ ꯍꯌꯦꯡ ꯍꯌꯦꯡ ꯇꯥꯡ ꯇꯔꯥꯃꯉꯥ ꯇꯧꯁꯦꯒꯥꯏ ꯌꯥꯝ ꯍꯥꯏꯅꯗꯥꯏꯅꯦ ꯅꯣꯏꯕꯨ
ꯍꯪꯆꯤꯠ ꯅꯠꯇ꯭ꯔꯣ ꯍꯌꯦꯡꯁꯦ ꯇꯥꯡ ꯇꯔꯥꯃꯔꯤꯅꯦ
ꯎꯝ ꯉꯁꯤ ꯇꯥꯡ ꯇꯔꯥ ꯃꯔꯤꯅ ꯑꯉꯥꯎꯋꯥ
ꯍꯌꯦꯡ ꯑꯣꯏꯔ ꯃꯥꯜꯂꯦ ꯇꯥꯡ ꯇꯔꯥꯉꯥꯁꯦ
ꯏ ꯂ ꯌꯥꯖꯦ ꯍꯌꯦꯡ ꯇꯧꯁꯦ ꯍꯥꯏꯔꯣ ꯀꯩꯅꯣ
ꯇꯧꯒꯗꯕꯅꯦ
ꯑꯩ ꯑꯩꯁꯨ ꯄꯩꯁꯥꯗꯣ ꯅꯪꯅ ꯄꯨꯊꯣꯛ
ꯑꯁ ꯑꯁ ꯑꯗꯨꯗꯤ ꯌꯥꯗꯦ ꯅꯪ ꯉꯁꯤ ꯇꯥꯔꯤꯗꯣ ꯉꯁꯤ ꯇꯥꯜꯍꯧꯔꯣ ꯈꯔ ꯍꯌꯦꯡꯒꯦ ꯊꯣꯡꯉꯤꯉꯩꯁꯤꯗ ꯊꯣꯛꯏꯉꯩꯗꯨꯗ ꯉꯁꯤ ꯈꯔ ꯇꯥꯜꯍꯧꯔꯣ ꯍꯌꯦꯡꯒꯥ
ꯂꯥ ꯑꯩꯗꯤꯗꯤ ꯑꯩꯈꯣꯏꯗꯤ ꯇꯥꯟꯒꯦ ꯍꯥꯏꯅꯤ ꯂꯥꯛꯇ꯭ꯔꯤꯅꯤ ꯃꯤ ꯒꯥꯏ ꯂꯥꯛꯇ꯭ꯔꯒ ꯀꯗꯥꯏꯗꯩ ꯇꯥꯟꯕꯅꯣ ꯋꯦꯗꯔ
ꯉꯁꯥꯏ ꯅꯨꯡꯁꯥ ꯁꯥꯔꯝꯕꯅꯤ ꯌꯦꯡꯉꯨꯅꯦ ꯑꯌꯨꯛꯇ
ꯅꯣꯡꯃꯪꯉꯁꯨ ꯑꯣꯝꯆꯥꯛ ꯆꯥꯛꯏꯕꯨꯡ
ꯑꯗꯨꯅꯦ ꯉꯁꯥꯏꯅ ꯅꯨꯡꯁꯥ ꯊꯣꯛꯑꯝꯃꯦ ꯑꯌꯨꯛ ꯉꯟꯇꯥ ꯄꯨꯡ ꯇꯔꯦꯠ ꯇꯔꯨꯛ ꯑꯗꯨꯋꯥꯏꯗꯨꯗ ꯌꯦꯡꯉꯣ ꯍꯧꯖꯤꯛꯅ ꯑꯃꯨꯛ ꯃꯪꯂꯤ ꯃꯪ ꯂꯩꯆꯤꯟ ꯊꯥꯖꯤꯟꯈ꯭ꯔꯦ ꯉꯔꯥꯡꯁꯨ ꯅꯨꯡꯊꯤꯟꯗꯤ ꯅꯨꯡꯁꯥ ꯐ ꯁꯥꯏꯍꯦ
ꯑꯩ ꯄꯨꯛꯁꯤ ꯅꯨꯡꯉꯥꯏꯇꯦꯅꯥ ꯇꯧꯔꯤꯁꯦ ꯗꯒꯤ ꯀꯨꯃꯥꯔꯗꯒꯤ ꯂꯧꯔ ꯆꯥ ꯃꯣꯔꯣꯛ ꯈꯔ ꯆꯥꯎꯕꯗꯒꯤ ꯅꯥꯕ ꯍꯧꯖꯤꯛ ꯃꯣꯔꯣꯛ ꯀꯔꯤꯝ ꯆꯥ ꯌꯥꯗ꯭ꯔꯦꯅ ꯃꯣꯔꯣꯛ ꯈꯔꯕꯨ ꯆꯥꯕ ꯄꯨꯛ ꯅꯨꯡꯉꯥꯏꯇ꯭ꯔꯦꯗꯣ
ꯃꯥꯥꯏꯗ ꯍꯥꯎꯋꯦ ꯍꯥꯎꯋꯦꯅ ꯑꯗꯨ ꯆꯥꯁꯟꯈꯤꯕꯩꯅꯦ
ꯎꯝ ꯃꯔꯣꯛꯇꯣ ꯀꯤꯍꯣꯝ ꯃꯦꯂꯥ ꯇꯧꯅꯤ ꯍꯥꯏꯕ꯭ꯔꯣ
ꯇꯧꯔꯣꯏꯗ ꯑꯗꯣ ꯑꯩꯅ ꯍꯧꯖꯤꯛ ꯍꯥꯏꯕ ꯄꯥꯠꯁꯣꯏꯒꯤꯗꯣ ꯏꯁꯩ ꯗꯣ ꯑꯗꯨꯗꯕꯨꯗꯤ ꯇꯧꯅꯤꯗꯤ ꯍꯥꯏꯕꯅꯤ ꯀꯤꯍꯣꯝ ꯐꯦꯁꯇꯤꯚꯦꯜ ꯀꯤꯍꯣꯝꯒꯤ ꯐꯦꯁ ꯐꯁꯇꯤꯚꯦꯜ ꯍꯥꯏꯇꯥꯔꯦ ꯑꯗꯨꯗꯣ ꯀꯥꯡ ꯅꯨꯃꯤꯠ ꯑꯣꯏꯕꯅꯤꯅ ꯀꯤꯍꯣꯝ ꯃ꯭ꯌꯨꯖꯤꯛ ꯐꯦꯁ ꯍꯥꯏꯕꯅꯦꯕ
ꯎꯝ ꯃꯃꯤꯡꯗꯣ ꯑꯗꯨꯗ ꯑꯣꯏ ꯊꯣꯟꯖꯟꯕꯅꯦꯕ ꯀꯥꯡꯖꯒ ꯑꯣꯏꯕꯗꯨꯗ ꯑꯗꯨ ꯑꯗꯨꯗꯨꯒ ꯃꯅꯨꯡꯗꯅ ꯈꯪꯅꯩ ꯌꯨꯅꯩꯗꯨꯏꯕ ꯑꯗꯨ
ꯃꯣꯏ ꯁꯤꯡꯒꯔ ꯈꯔ ꯌꯥꯝꯗꯦ ꯁꯤꯡꯒꯔꯁꯤꯡꯁꯦ ꯃꯣꯏ ꯃꯤ ꯑꯃ ꯑꯅꯤ ꯑꯍꯨꯝ ꯃ ꯃꯤ ꯃꯉꯥ ꯇꯔꯨꯛꯃꯣꯏ ꯇꯔꯨꯛ ꯀꯥꯏꯂꯥꯁ ꯈꯪꯕ ꯅꯠꯇ꯭ꯔꯣ
ꯀꯥꯏꯂꯥꯁ
ꯎꯝ
ꯀꯅꯥꯅꯣ ꯀꯥꯏꯂꯥꯁ ꯑꯕꯣ
ꯏꯁꯩ ꯁꯛꯄ ꯅꯨꯄꯥꯗꯣ
ꯈꯪꯗꯦꯗ
ꯁꯤꯡꯒꯔ ꯈꯔ ꯐꯥꯎꯗꯕ ꯑꯃ ꯂꯩꯕ
ꯀꯩ ꯏꯁꯩ ꯁꯛꯀꯦ ꯐꯥꯎꯗꯕ ꯏꯁꯩ ꯁꯛꯄꯗꯣ
ꯇꯦꯇꯦꯒ ꯀꯨꯝꯕꯅꯤ ꯂꯧꯕꯨꯛꯇ ꯃꯣꯏꯔꯥꯡꯗ ꯉꯥ ꯐꯥꯕꯩ ꯏꯁꯩ ꯑꯃ ꯑꯦꯜꯕꯝ ꯃ
ꯃꯣꯏꯔꯥꯡꯗ ꯍꯥꯏꯐꯦꯠ ꯁꯛꯂꯛꯎꯗꯅ ꯇꯥꯁꯦ
ꯏꯁꯩ ꯃꯤ ꯀꯥꯥꯎꯒ꯭ꯔꯦꯗ
ꯑꯣꯑꯣ
ꯀꯨꯝꯕꯅꯦ ꯑꯃꯅ ꯃꯇꯝ ꯏꯁꯩ
ꯎꯝ ꯍꯧꯖꯤꯛꯀꯤ ꯍꯧꯖꯤꯛꯀꯤ ꯍꯧꯖꯤꯛ ꯃꯇꯝꯒꯤ
ꯃꯇꯝ ꯏꯁꯩ ꯍꯥꯏꯕ ꯅꯠꯇ ꯃꯥꯟꯅꯦ ꯃꯇꯝ ꯍꯥꯏꯕ ꯑꯣꯏꯔ ꯃꯥꯜꯂꯦ ꯃꯣꯏ ꯕꯦꯟ ꯄꯥꯔꯇꯤꯗꯣ
ꯆꯥ ꯀ ꯀꯌꯥ ꯌꯧꯗꯕ ꯕꯦꯟ ꯑꯣꯏꯗꯣꯏꯅꯤꯅꯦ ꯑꯗꯨꯗꯤ ꯀꯣ
ꯑꯥꯥ ꯃꯥꯅꯤ ꯑꯍꯣꯡꯕ ꯄꯥꯠꯁꯣꯏꯗꯅꯦꯕ ꯒꯥꯔꯗꯦꯟꯗ
ꯎꯝ ꯕ꯭ꯔꯦꯛꯐꯥꯁ ꯆꯥꯔꯕꯣ ꯅꯪꯕꯣ
ꯆꯥꯒ꯭ꯔꯦ
ꯎꯝ
ꯀꯣꯂꯦꯖ ꯒ꯭ꯔꯨꯞ ꯌꯥꯎꯔꯤꯕꯣ
ꯌꯥꯎꯗ꯭ꯔꯦ ꯑꯩꯗꯤ ꯀꯛꯈꯔꯦ ꯀꯩꯗꯧꯔꯒꯦ
ꯑꯣ ꯃꯤꯠ ꯑꯦꯛꯖꯥꯝꯒꯤ ꯋꯥꯅꯤꯗ
ꯀꯣꯂꯦꯖ ꯑꯦꯛꯖꯥꯝ
ꯎꯝ
ꯅꯣꯏꯒ ꯑꯩꯈꯣꯏꯒꯗꯤ ꯒ꯭ꯔꯨꯞꯁꯨ ꯄꯨꯟꯗꯤ ꯄꯨꯟꯗꯅ
ꯑꯗꯨꯅꯦ ꯑꯩꯅ ꯍꯥꯏꯔꯤꯖꯦ ꯅꯣꯏ ꯀꯣꯂꯦꯖ ꯑꯦꯛꯖꯥꯝꯒꯤ ꯒ꯭ꯔꯨꯞ ꯀꯌꯥ ꯌꯥꯎꯔꯤꯕ ꯈꯣꯠꯂꯤꯕ ꯁꯨꯝ
ꯌꯥꯎꯕꯨꯗꯤ ꯌꯥꯎꯌꯦ ꯀꯩꯝ ꯊꯥ ꯀꯥꯅꯗꯦꯗ
ꯍꯟꯗꯛꯇꯤ ꯑꯦꯛꯖꯥꯝꯗ ꯀꯩꯅꯣꯝ ꯇꯧ ꯅꯩꯗꯣꯔꯤ
ꯅꯣꯏꯒꯤꯔꯣ
ꯃꯣꯏꯒꯤ ꯁꯦꯀꯦꯟꯒꯤ ꯑꯦꯛꯖꯥꯝꯖꯨ
ꯑꯣ
ꯁꯦꯟꯇꯔꯒꯗꯤ ꯅꯥꯟꯅ ꯁꯦꯝꯃꯛꯇꯣꯔꯤꯕ
ꯅꯣꯏꯗꯨꯕꯨ ꯀꯔꯝꯕ ꯁꯦꯟꯇꯔ ꯇꯥꯏ ꯍꯥꯏꯒꯦ
ꯃꯥꯗꯤ ꯂꯣꯏꯒ꯭ꯔꯦ ꯀꯔꯤꯅꯣ ꯁꯦꯀꯦꯟ ꯍꯥꯏꯔꯒ ꯃꯥꯗꯤ ꯍꯟꯇꯛ ꯐꯣꯔ ꯀꯥ ꯃꯥꯅ ꯐꯤꯞ ꯀꯥꯗꯣꯏꯕ
ꯎꯝ ꯆꯨꯝꯃꯤꯅꯦ ꯑꯣ ꯄꯨꯡꯖꯤꯖꯨ ꯑꯥ ꯌꯧ ꯂꯩꯔꯝꯃꯦ ꯇꯧꯏꯖꯦ
ꯃꯤꯅꯠ ꯑꯍꯨꯝꯕꯨꯗꯤ ꯋꯥꯠꯂꯤ
ꯎꯝ ꯑꯁ
ꯄꯨꯡ ꯀꯌꯥꯗ ꯊꯣꯡ ꯂꯣꯟꯗꯨꯏꯅꯣ ꯀꯥ ꯂꯣꯟꯅꯤꯡꯕ ꯃꯇꯝꯗ
ꯂꯩꯇꯦ ꯁꯥ ꯁꯥꯏꯀꯜ ꯊꯧꯗꯣꯛꯑ ꯆꯠꯈꯤꯕꯅ ꯃꯆꯥ ꯍꯥꯏꯖꯦ ꯑꯩꯈꯣꯏ ꯀꯥꯔ ꯋꯥꯁꯇ ꯑꯃꯗꯤ ꯂꯩꯍꯧꯕꯅꯦ ꯄꯨꯔꯛꯄ ꯑꯃ ꯑꯩꯈꯣꯏ ꯑ ꯀꯥꯔ ꯋꯥꯁꯇ ꯎꯝ ꯕꯔꯁ ꯑꯃꯒ ꯄꯨꯔ ꯂꯛꯑꯦ ꯃꯣꯏ ꯀꯥꯔ ꯋꯥꯁꯇ ꯏꯕꯅꯤꯅ ꯅꯪꯅꯥ ꯄꯨꯔꯛꯑꯀꯦ ꯄꯨꯔꯛꯑꯀꯦ ꯍꯥꯏꯔꯒ ꯉꯁꯤ ꯐꯥꯎꯕ ꯄꯨꯔꯛꯇꯦꯕ ꯑ ꯂꯩꯕꯅꯤ ꯇꯥꯔꯒ ꯆꯥꯝꯊꯣꯛꯄꯤꯔꯒ ꯃꯥ ꯍꯨꯟꯇꯣꯛꯑ ꯊꯝꯃꯝꯃꯦ ꯑꯗꯨꯗ
ꯑꯣ ꯉꯥꯔꯤ ꯉꯥꯟꯅꯕ
ꯂꯣꯏꯟ ꯁꯣꯏꯔꯝꯅꯤ
ꯇꯧꯋꯤ ꯁꯦꯂꯤꯂꯁꯦ
ꯂꯣꯏ ꯂꯣꯏ ꯁꯣꯏꯔ ꯄꯣꯠꯅꯤꯗ
ꯌꯥꯕꯨ ꯌꯥꯗꯣꯔꯤꯕ ꯇꯧꯔꯤꯁꯤꯕꯨ
ꯅꫭꯏ ꯗꯥꯡꯉꫭꯒ ꯀꯩꯅꯣꯒ ꯇꯥꯀꯨꯒ ꯂꯩꯍꯧꯕ꯭ꯔꯣ
ꯂꯩꯍꯧꯕꯅꯦ ꯂꯩꯍꯧ
ꯑ ꯒꯥꯔꯤ ꯆꯥꯝꯍꯧꯕ꯭ꯔꯣ
ꯇꯨꯝ ꯍꯧꯕꯅꯤꯗ
ꯑꯣ
ꯏꯕꯥꯅꯤꯁꯤꯅ ꯏꯕꯥꯅꯤꯁꯤꯅ ꯁꯦꯕꯣꯛ ꯃꯤꯒꯤꯅ ꯃꯤꯒꯤꯅ ꯄꯩꯁꯥ ꯐꯪꯕ ꯑꯩꯈꯣꯏꯒꯤꯅ ꯐꯪ
ꯑꯩꯈꯣꯏꯖꯨ ꯅꯣꯡꯃ ꯁꯣꯏ ꯐꯪꯉꯛꯀꯅꯤ ꯀꯩꯅꯣ
ꯋꯥꯟ ꯗꯦ
ꯎꯝ ꯈꯪꯗꯦꯗ ꯇꯧꯔꯤꯁꯦ ꯋꯥꯔꯦ ꯄꯨꯟꯁꯤꯁꯦ
ꯋꯥꯔꯦ ꯁꯤꯗꯍꯥꯏ ꯍꯥꯏꯍꯩꯗ꯭ꯔꯦ ꯍꯥꯏꯁꯤꯅꯤ ꯆꯥꯛ ꯏꯁꯤꯡꯗꯤ
ꯆꯥꯛ ꯏꯁꯤꯡꯂꯣ ꯎꯅꯗ꯭ꯔꯤ ꯆꯥꯛꯏꯁꯤꯡ ꯆꯥꯗ꯭ꯔꯤ ꯎꯝ ꯎꯝ ꯑꯩ ꯌꯨꯝꯗ ꯑꯣꯏꯅ ꯆꯥꯎꯔꯒꯦ
ꯅꯣꯡꯇꯥꯗꫭꯔꯦꯗ ꯂꫭꯟꯒꯦ ꯂꫭꯟꯖꯜꯂꫭꯗ ꯇꯨꯀꯥꯟꯗꯨ
ꯂꯣꯟꯕꯨꯗꯤ ꯂꯣꯟꯅꯤꯡ ꯉꯝꯃꯤꯅꯦ ꯒꯥꯔꯤꯁꯦ ꯂꯥꯛꯇꯕꯗꯨꯗ ꯍꯦꯛ ꯀꯥꯞꯊꯣꯛ ꯀꯥꯞꯊꯣꯛꯑꯖꯤꯔꯣ ꯑꯗꯨꯒ ꯀꯌꯥꯅꯣ ꯆꯥꯝꯃꯔ ꯆꯅꯤꯔ ꯀꯩꯅꯣꯝ ꯂꯧꯕꯤꯔꯒ
ꯆꯥꯝ ꯌꯥꯡꯈꯩ ꯂꯧ ꯀꯩꯅꯣ
ꯑꫭ ꯆꯥꯝꯌꯥꯥꯡꯈꯩ ꯂꯧꯔꯕ ꯎꯝ ꯂꯧꯕꯤꯔꯖꯤꯔ ꯇꯧꯕꯤꯔꯖꯤꯔꯕ ꯅꯨꯡꯉꯥꯏꯇ꯭ꯔꯦ
ꯍꯥꯏꯐꯦꯠ ꯀꯥꯞꯊꯣꯛꯑꫭ ꯋꯥꯎꯔꯤ ꯋꯥꯎꯔꯤ ꯁꯝꯄꯨ ꯍꯥꯏꯗꯕꯤꯗ
ꯎꯝ
ꯆꯀꯥꯕꯨꯗꯤ ꯇꯛꯄꯤꯔꯒ
ꯎꯝ ꯑꯣ ꯍꯧꯖꯤꯛꯀꯥꯟꯖꯦꯀꯣ ꯂꯩꯒꯤꯕꯁꯤꯅ
ꯑꯩꯗꯤ
ꯑꯣ ꯀꯩꯅꯣ ꯄꯥꯏꯌꯨꯀꯣ ꯑꯩ ꯁꯣꯝꯗ ꯀꯣꯜ ꯑꯃ ꯂꯥꯛꯑꯦ ꯊꯝꯃꯒꯦ ꯑꯗꯨꯗꯤ
ꯎꯝ ꯊꯝꯃꫭ ꯊꯝꯃꫭ
ꯍꯜꯂꫭ